ꯎꯝ ꯇꯥꯏꯌ‌ꯦ ꯇꯥꯏꯌ‌ꯦ
ꯅꯣꯡ ꯆꯨꯕꯒꯤ ꯃꯈꯣꯟ ꯇꯥꯕ꯭ꯔꯥ
ꯑꯣ ꯈꯤꯇꯪꯗꯤ ꯇꯥꯏꯌꯦ ꯑꯗꯣ ꯌꯥꯝ ꯌꯥꯝꯅ ꯅꯨꯡꯉꯥꯏꯇꯕꯗꯤ ꯑꯣꯏꯗꯦ ꯖꯁ ꯕꯦꯛꯒ꯭ꯔꯥꯎꯟꯗ ꯈꯖꯤꯛ
ꯑꯣ ꯌꯨꯝꯗꯣ ꯇꯤꯟꯒꯤ ꯌꯨꯝꯗ ꯂꯩꯕꯅꯤꯅꯀꯣ ꯈꯔ ꯊꯣꯛꯄꯅꯦꯕ
ꯑꯣ ꯑꯗꯨꯝ ꯍꯣꯏ ꯊꯣꯛꯄꯅꯤ
ꯕꯦꯜꯀꯦꯠ ꯃꯅꯨꯡ ꯆꯪꯕ ꯇꯥꯔꯦ ꯈꯔ ꯀꯜꯂꯒꯗꯤ ꯉꯁꯥꯏꯒꯤ ꯋꯥꯔꯤꯗꯣ ꯀꯥꯏ ꯂꯩꯍꯧꯈ꯭ꯔꯦ
ꯑꯣ ꯀꯩꯅꯣꯒꯤ ꯑꯣꯖꯥꯒꯤ
ꯑ ꯑꫭꯖꯒꯤꯗꯣ ꯇꯝꯅꯗꯤ ꯈꯔ ꯀꯩꯅꯣ ꯍꯥꯏ ꯑ ꯈꯔ ꯇꯧꯗꯤ ꯇꯧꯕꯅꯦ ꯑꯣꯖꯥꯁꯤꯡꯗꯀꯣ
ꯑꯥ ꯍꯣꯏ
ꯆꯤꯡꯗꯗꯤ ꯁꯦꯡꯅ ꯍꯥꯏꯔꯒꯗꯤ ꯇꯧꯗ꯭ꯔꯦ ꯆꯤꯡꯗꯗꯤ ꯑꯣꯖꯥꯁꯤꯡꯗꯣ
ꯎꯝ
ꯃꯤꯡ ꯐꯥꯎꯕ ꯏꯕ ꯍꯩꯇꯕ ꯂꯩꯕꯅꯦ ꯃꯥꯒꯤ ꯃꯤ
ꯍꯣꯏ
ꯍꯟꯗꯛꯄꯨꯗꯤ ꯍꯣꯏ ꯍꯣꯡꯂꯛ ꯐꯦꯗꯣ
ꯑꯗꯣ ꯍꯣꯏ ꯆꯦꯟ ꯍꯣꯏ ꯆꯦꯟꯖꯇꯤ ꯂꯥꯛꯑꯅꯤꯅ ꯑꯗꯨꯝ ꯑꯩꯈꯣꯏ ꯑꯩꯈꯣꯏ ꯖꯦꯅꯦꯔꯦꯁꯟꯗꯗꯤ ꯑꯗꯨꯝ ꯆꯦꯟꯖꯇꯤ ꯂꯥꯛꯑꯅꯤꯗ
ꯍꯣꯗꯥ ꯑꯗꯨꯕꯨꯗꯤ ꯂꯥꯛꯇꯤ ꯂꯥꯛꯑꯦ ꯍꯥꯟꯅꯒꯤ ꯑꯥ ꯆꯍꯤ ꯀꯨꯟ ꯃꯃꯥꯡ ꯍꯥꯏꯔꯤꯁꯤꯅꯦ ꯆꯍꯤ ꯀꯨꯟ ꯃꯃꯥꯡꯗ ꯆꯍꯤ ꯀꯨꯟ ꯅꯠꯇ꯭ꯔꯁꯨ ꯇꯔꯥꯒꯤ ꯃꯃꯥꯡꯗ ꯆꯪꯕꯁꯤꯡꯁꯦ ꯑꯗꯨꯃꯥꯏꯅ ꯇꯧꯕꯅꯦꯕ ꯃꯤꯡꯈꯛ ꯏꯕꯗꯁꯨ ꯐꯖꯅ ꯄ꯭ꯔꯦꯛꯇꯤꯁ ꯇꯧꯔꯒ ꯂꯥꯛꯄꯅ‌ꯦ ꯃꯤꯡ ꯏꯅꯤꯉꯥꯏ
ꯑꯗꯨꯃꯥꯏꯅ ꯇꯧꯕꯁꯨ ꯂꯩ
ꯎꯝ
ꯑꯩꯈꯣꯏ ꯀꯩꯅꯣ ꯏꯟꯗꯤꯌꯥꯒꯤꯗꯤ ꯏꯗꯨꯀꯦꯁꯟꯗꯒꯤ ꯈꯔ ꯁꯣꯏꯕꯁ ꯁꯦ ꯍꯧꯗꯤ ꯍꯧꯕꯅꯦꯕꯀꯣ ꯑꯩꯅ ꯍꯥꯏꯌꯦ ꯅꯣꯏ ꯆꯩꯅꯥꯒꯥ ꯍꯥꯏꯔꯒꯥꯗꯤ
ꯎꯝ
ꯍꯟꯗꯛꯇꯤ ꯀꯩꯅꯣ ꯅꯪ ꯇꯧꯔꯤꯁꯦ ꯕꯤ ꯑꯦꯗ ꯅꯠꯇ꯭ꯔꯣ
ꯍꯥ ꯌꯦꯅꯦ
ꯑꯗꯨꯒꯨꯝꯕ ꯀꯣꯔꯁꯁꯦ ꯍꯥꯟꯅꯗꯩ ꯍꯥꯟꯅꯒꯤ ꯑꯣꯖꯥꯁꯤꯡꯁꯨ ꯑꯗꯨꯝ ꯇꯝꯁꯤꯜꯂꯗꯤ ꯌꯥꯝꯅꯗꯤ ꯍꯣ ꯉꯝꯒꯥꯗꯕꯀꯣ
ꯍꯣꯏ ꯍꯧꯖꯤꯛꯇꯤ ꯀꯩꯅꯣ ꯇꯧꯅꯔ ꯀꯝꯄꯜꯁꯔꯤ ꯑꯣꯏꯌꯦꯕꯀꯣ ꯑꯗꯨꯅ ꯍꯥꯏꯗꯤ ꯑꯅꯧꯕ ꯆꯩꯅꯔꯤ ꯑꯗꯨ ꯑꯗꯨꯝ ꯍꯥꯏꯗꯤ ꯑꯦꯠ ꯁꯥꯔꯚꯤꯁꯁꯇ ꯊꯕꯛ ꯇꯧ ꯇꯧꯅ ꯑꯗꯨꯝ ꯇꯧꯅꯔꯒꯅꯦꯕ
ꯎꯝ ꯑꯗꯨꯅꯦ ꯑꯗꯨ ꯁꯤꯒꯤꯁꯦ ꯐꯖꯅ ꯌꯥꯎꯁꯤꯜꯂꯒꯗꯤ ꯄꯩꯁꯥ ꯄꯤꯔꯒ ꯆꯪꯉꯒꯁꯨ ꯈꯔ ꯐꯔꯦꯗꯅ ꯑꯥ ꯄꯤꯔꯒ ꯇꯦꯡꯅꯔꯁꯨ ꯈꯔ ꯐꯔꯦ ꯑꯥ ꯅꯪꯁꯨ ꯋꯥꯔꯤ ꯈꯔ ꯍꯧꯔꯛꯑꯣꯅꯦ ꯑꯩ
ꯄꯩꯁꯥ ꯍꯩꯇꯕꯅꯤꯅꯦ ꯑꯁꯦꯡꯕꯒꯤꯗꯤ ꯁꯦꯡꯕꯩ ꯍꯩꯇꯕꯅꯦꯕ ꯑꯩꯗꯣ
ꯑꯥ ꯋꯥꯔꯤꯁꯦ ꯀꯩꯅꯣ ꯑꯩꯈꯣꯏ ꯃꯔꯝꯅ ꯉꯥꯡꯗꯗꯤ ꯀꯩꯅꯣ ꯑꯉꯥꯡꯕꯗ ꯍꯩꯇꯕ ꯍꯥꯏꯇꯥꯔꯦ ꯄꯨꯊꯣꯛ ꯋꯥꯔꯤ ꯑꯇꯣꯞꯄ ꯄꯨꯊꯣꯛꯄ ꯍꯩꯇꯕ ꯍꯥꯏꯇꯥꯔꯦꯗ
ꯈꯣꯏ ꯋꯥꯔꯤ ꯄꯨꯊꯣꯛꯅꯤꯡꯉꯥꯏꯗꯣ ꯍꯩꯖꯨ ꯍꯩꯇꯕꯅꯦ ꯍꯥꯏꯕ ꯑꯁꯦꯡꯕꯒꯤ ꯑꯗꯨꯒꯤꯅꯤꯗꯥ
ꯎꯝ ꯍꯟꯗꯛꯁꯦ ꯂꯣꯏꯁꯤꯜꯂꯒꯗꯤ ꯄ꯭ꯔꯥꯏꯚꯦꯠꯇ ꯍꯥꯟꯅ ꯇꯧꯗꯣꯏꯔꯣ
ꯑꯩ ꯇꯧꯔꯔꯣꯏ ꯀꯩꯅꯣ ꯇꯧꯒꯦ ꯇꯧꯕꯅꯦ ꯑꯥ ꯄꯩꯈꯔꯤ ꯊꯥꯒꯦ
ꯑꯣ ꯀꯩꯅꯣꯒꯤ ꯇꯦꯠ ꯍꯥꯏꯕꯗ꯭ꯔꯥ
ꯑꯥ ꯇꯦꯛꯇꯣ ꯍꯟꯗꯛꯄꯨꯗꯤ ꯊꯥꯖꯜꯂꯦꯕꯀꯣ ꯑꯗꯨꯅꯦ ꯊꯥꯒꯦ ꯇꯧꯅꯤꯗ ꯑꯩꯗꯣ ꯃꯁꯇꯦꯔ ꯇꯧꯔꯤꯀꯟ ꯊꯍꯧꯗꯦ
ꯑꯠꯆꯥꯆꯥꯆꯥ ꯎꯝ ꯅꯦꯠꯁꯨ ꯇꯧꯕ ꯑꯗꯨꯒꯥ ꯑꯗꯨꯗꯤ ꯅꯪꯒꯤꯁꯦ ꯅꯪꯒꯤ ꯑꯣꯖꯥꯁꯦ ꯀꯣꯂꯦꯖꯀꯤ ꯑꯣꯖꯥꯅꯤꯅꯦ
ꯑꯥ ꯍꯣꯏ ꯍꯣꯏ ꯑꯗꯨ ꯍꯣꯏ ꯑꯗꯨꯗꯥ ꯀꯩꯅꯣ ꯇꯧꯕ ꯇꯔꯦ ꯍꯣꯏ ꯍꯣꯏ ꯐꯪꯕ ꯐꯪꯗꯕꯗꯨꯗꯤ ꯈꯪꯗꯦ ꯀꯣꯏ ꯃꯅꯤꯄꯨꯔꯗꯗꯤ ꯀꯩꯅꯣꯗꯤ ꯇꯧꯗꯦꯗꯅ ꯍꯧꯖꯤꯛ ꯑꯗꯨꯇꯥꯔꯒꯁꯨ
ꯄ꯭ꯔꯥꯏꯚꯦꯠ ꯄ꯭ꯔꯥꯏꯚꯦꯠ ꯀꯣꯂꯦꯖꯁꯨ ꯈꯔꯗꯤ ꯂꯩꯌꯦꯅ
ꯍꯣꯏ ꯍꯣꯏ ꯍꯣꯏ
ꯌꯥꯎꯔꯤ ꯌꯥꯎꯁꯤꯟꯕꯗꯤ ꯐꯥꯏꯅ ꯃꯔꯛ ꯃꯔꯛꯇꯥꯗꯤ ꯃꯣꯏꯖꯨ ꯎꯝ
ꯑꯗꯨꯗ ꯑꯗꯨꯝ ꯂꯩꯅꯤ ꯍꯥꯏꯕꯁꯨ ꯂꯩꯇꯦꯗꯅ ꯇꯦꯅꯤꯡ ꯇꯧꯔꯛꯈꯤꯒꯦ ꯍꯥꯏꯔꯥ ꯎꯝ ꯑꯦꯛꯁꯄꯦꯟ ꯇꯤꯆꯥꯔꯍꯤꯗꯥ
ꯎꯝ ꯑꯣꯖꯥꯁꯤꯡꯒꯤꯁꯨ ꯃꯔꯛ ꯃꯔꯛꯇ ꯀꯩꯅꯣ ꯑꯦꯛꯁꯄꯤꯔꯤꯟꯁ ꯀꯧꯕ꯭ꯔꯥ
ꯑꯥ ꯍꯥꯏꯗꯤ
ꯑꯦꯛꯁꯄꯔꯌꯦꯦꯟꯁ ꯑꯣꯖꯥ ꯀꯧ꯭ꯔꯕ ꯑꯦꯛꯖꯥꯝꯄꯜꯗꯥ ꯄ꯭ꯔꯥꯏꯚꯦꯠꯇꯥ ꯍꯥꯟꯅ ꯄ꯭ꯔꯥꯏꯚꯦꯠꯇꯥ ꯍꯥꯟꯅ ꯇꯧꯔꯝꯕꯒꯨꯝꯕ ꯀꯣ
ꯍꯧꯖꯤꯛ ꯑꯣ ꯍꯣꯏ ꯍꯣꯏ ꯍꯧꯖꯤꯛꯇꯣ ꯑꯗꯨ ꯇꯧꯕꯅꯦꯕꯀꯣ ꯁ꯭ꯀꯨꯜꯒꯤ ꯑꯣꯏꯔꯁꯨꯅꯦ ꯃꯇꯝ ꯄꯨ ꯑꯗꯨꯝ ꯑꯦꯛꯁꯄꯤꯔꯤꯟꯁ ꯂꯩꯔꯤꯕꯌꯦꯕ ꯍꯥꯏꯗꯤ ꯄꯨꯔꯥ ꯅꯤꯌꯨꯕꯤ ꯅꯠꯇꯕ ꯑꯗꯨꯒꯨꯝꯕ ꯀꯧꯅꯕꯅꯦꯕ
ꯑꯥ
ꯑꯗꯣ ꯈꯪꯗꯦ ꯑꯗꯨꯝ ꯀꯨꯏꯗꯤ ꯀꯨꯏꯍꯧꯗꯦꯅ ꯑꯗꯨꯝ ꯑꯩ ꯀꯩꯁꯨ ꯀꯨꯏꯗ꯭ꯔꯤꯕ ꯃꯥꯜꯂꯦ ꯍꯥꯏꯇꯥꯔꯦ ꯑꯩꯅꯗꯤ ꯇꯝꯕ ꯍꯧꯕꯗꯣ ꯂꯣꯏꯁꯜꯂꯦ ꯍꯧꯕ ꯍꯧ ꯁꯪꯅꯔꯦ
ꯑꯥ
ꯑꯥ ꯃꯦꯟꯇꯦꯜꯂꯤ ꯏꯁꯇ꯭ꯔꯦꯁ ꯂꯩꯕ ꯅꯠꯇꯕꯀꯣ ꯐꯤꯖꯤꯀꯦꯜꯂꯤꯕꯨꯗꯤ ꯈꯔ ꯋꯥꯏꯑꯦꯕ ꯍꯥꯏꯗꯤ ꯑꯦꯛꯇꯤꯚꯤꯇꯤ ꯀ ꯃꯌꯥꯝ ꯑꯃ ꯃꯥꯡꯉꯦꯅ ꯇꯧꯔꯛꯄꯅꯤꯅ
ꯎꯝ
ꯌꯥꯝ ꯀꯥꯟꯅꯩꯅ ꯈꯜꯂꯦ ꯄ꯭ꯔꯁꯣꯅꯦꯜ ꯒ꯭ꯔꯣꯠꯇ ꯀꯣ
ꯍꯣꯏ
ꯍꯦꯛꯇꯒꯅꯤ ꯇꯝꯕ ꯉꯝꯗꯦꯗ ꯑꯩ ꯑꯦꯝ ꯌꯨꯗ ꯑꯣꯏꯕ ꯉꯝꯕꯔ ꯋꯥꯅꯤꯦꯗ ꯇꯋꯤꯇꯤ ꯊꯥꯕꯅꯦꯕ ꯆꯦꯅꯤꯗꯨꯣ ꯇꯝꯃꯅꯦ ꯑꯗꯨꯒ ꯍꯣꯡꯕꯅꯤꯗꯤ ꯍꯟꯅ ꯍꯣꯡꯉꯦꯕ ꯄꯩꯁꯥ ꯆꯦꯅꯤꯗꯨꯣ
ꯑꯥ
ꯄꯔꯥꯏꯕꯦꯠꯇꯤ ꯄꯩꯁꯥꯗꯣ ꯌꯥꯝꯃꯦꯕ ꯉꯝꯗꯦꯕ
ꯑꯣ ꯀꯩꯅꯣ ꯍꯧꯖꯤꯛ ꯑꯣꯖꯥ ꯄ꯭ꯔꯣꯐꯦꯁꯥꯔꯒꯨꯝꯕꯁꯤꯁꯨ ꯌꯥꯝꯅ ꯑꯟꯗꯔ ꯔꯦꯇꯦꯠ ꯍꯥꯏꯕ ꯇꯥꯔꯦ ꯑꯗꯨ ꯑꯗꯨꯒꯨꯝꯕ ꯊꯕꯛ ꯑꯃ ꯑꯣꯏꯕꯅꯤꯗꯥ ꯑꯟꯗꯔꯠ
ꯎꯝ
ꯗꯤꯖꯤꯇꯦꯠ ꯑꯣꯐꯤꯁꯥꯔꯁꯨ ꯑꯣꯏꯔꯛꯄ ꯌꯥꯕ ꯒꯣꯔꯃꯦꯟꯒꯤ ꯑꯣꯏꯔꯗꯤꯀꯣ ꯗꯤꯃꯥꯟꯁꯨ ꯂꯥꯛꯇꯥꯕ
ꯑꯗꯣ ꯂꯥꯇꯤ ꯂꯥꯛꯅꯔꯕꯅꯦ
ꯑꯣ
ꯍꯧꯗꯤ ꯍꯧꯔꯕꯅꯦ ꯂꯥꯛꯏꯕ ꯑꯗꯨꯝ ꯑꯣꯏ ꯑꯗꯨꯒꯤ ꯃꯗꯣꯗ ꯀꯩꯍꯥꯏꯅꯤ ꯑꯣꯖꯥꯁꯤꯡꯗꯣ ꯁꯤꯗꯁꯨꯅꯦ ꯐꯔꯗꯣ ꯎꯝ ꯑꯟꯅꯣꯟ ꯅꯨꯝꯕꯔ ꯕꯂꯣ꯭ꯛꯀꯥ ꯊꯥꯝꯃꯦ
ꯑꯣ ꯍꯣꯏ ꯍꯣꯏ ꯍꯟꯗꯛ ꯀꯩꯅꯣꯁꯤꯒꯤ ꯈꯠꯅꯕꯒꯤ ꯃꯇꯥꯡꯗꯤ ꯈꯔ ꯀꯜꯂꯛꯄ ꯑꯣꯏꯔꯝꯅꯤꯌꯦ
ꯅꯠꯇꯕ꯭ꯔꯥ ꯍꯥꯏꯗꯤ ꯍꯟꯗꯛꯁꯦ ꯑ ꯑꯁꯤꯒꯤ ꯃꯇꯥꯡꯗ ꯀꯩꯅꯣ ꯌꯥꯝ ꯀꯜꯂꯛꯑꯦꯅ ꯏꯃꯥꯟꯒꯤ
ꯁꯤꯒꯤ ꯍꯟꯗꯛꯀꯤ ꯈꯠꯅꯕꯒꯤ ꯃꯔꯝ ꯑꯣꯏꯔꯒ ꯁꯤꯅ ꯃꯔꯝ ꯑꯣꯏꯔꯒ ꯇꯥꯕ ꯑꯩꯅ ꯇꯥꯕꯗꯤ ꯗꯨꯀꯥꯟ ꯐꯝꯕꯁꯤꯡꯁꯨ ꯑꯗꯨꯃꯥꯏꯅ ꯍꯥꯏꯔꯛꯄꯩꯅꯤ ꯍꯥꯏꯅꯥ ꯀꯣ
ꯏꯟꯁꯥꯡ ꯏꯟꯁꯥꯡ ꯅꯥꯄꯤ ꯌꯣꯟꯕ ꯐꯥꯎꯕ ꯌꯥꯝ ꯀꯜꯂꯛꯑꯦ ꯍꯥꯏ
ꯍꯣꯏ ꯍꯣꯏ
ꯑꯝ ꯁꯨꯃꯥꯏꯅ ꯇꯧꯕꯗꯦ
ꯑꯥ ꯑꯗꯣ ꯍꯧꯖꯤꯛꯀꯥꯟ ꯑꯗꯨꯝ ꯑꯦꯛꯖꯥꯝꯒꯨꯝꯕ ꯊꯥꯔꯤꯕ꯭ꯔꯕ
ꯑꯩ ꯍꯣꯏ ꯁꯥꯕꯗꯤ ꯁꯥꯔꯤꯌꯦ
ꯑꯩ ꯊꯥꯔꯝꯒꯅꯤ ꯊꯥꯔꯝꯒꯅꯤ
ꯑꯦꯛꯖꯥꯝ ꯃꯆꯥ ꯃꯆꯥꯅꯤꯗ
ꯍꯣꯏ ꯊꯥꯖꯤꯟꯒꯗꯕꯅꯦꯗ
ꯎꯝ ꯑꯦꯛꯁꯄꯤꯔꯤꯌꯦꯟꯁ ꯅꯤ ꯍꯥꯏꯇꯥꯔꯦ ꯊꯣꯛꯇ꯭ꯔꯁꯨ
ꯑꯗꯨ ꯑꯆꯧꯕ ꯑꯣꯏꯔꯁꯨ ꯊꯥꯈ꯭ꯔꯁꯤ ꯐꯥꯎꯗꯦꯗꯅ ꯊꯥꯔꯒꯅꯤꯗꯅ ꯐꯥꯎꯗꯨꯏꯁꯦ
ꯎꯝ ꯉꯥꯅꯤ
ꯎꯝ ꯅꯣꯏꯗꯤ ꯃꯤ ꯀꯌꯥ ꯁꯨꯒꯦ ꯌꯨꯝꯗ ꯌꯨꯝꯒꯤ
ꯑꯥ ꯌꯥꯝꯗꯦꯅ
ꯑ ꯌꯥꯝꯗꯦ ꯍꯥ ꯑꯣ ꯅꯨꯄꯥ ꯑꯃꯒ ꯅꯨꯄꯥ ꯍꯥꯏꯗꯤ ꯈꯣꯏꯕꯥ ꯌꯥꯎꯔꯒ ꯑꯅꯤ
ꯑ ꯑꯥ ꯅꯣꯏ ꯁꯤꯕ꯭ꯂꯤꯡꯁꯤꯗꯤ ꯑꯍꯨꯝ ꯈꯛꯇꯔꯣ
ꯑ ꯑꯍꯨꯝ ꯈꯛꯇꯅꯦ
ꯑꯣ ꯑꯗꯨꯗꯤ
ꯎꯝ
ꯌꯥꯏꯗ
ꯍꯣꯏ
ꯑꯩꯈꯣꯏꯗꯤ ꯀꯌꯥ ꯑꯣꯏꯗꯧ ꯃꯥꯟꯒꯦ
ꯃꯉꯥ
ꯁꯤꯕꯂꯤꯡꯁꯇꯥ ꯍꯥꯏꯔꯒꯥꯗꯤ ꯌꯥꯝꯕꯅꯦ ꯑꯩꯈꯣꯏꯗꯤ
ꯑꯣ ꯌꯥ ꯌꯥꯝꯕ꯭ꯔꯥ
ꯎꯝ ꯅꯨꯄꯥ ꯉꯥꯛꯇ ꯑꯣꯏꯕꯀꯣ ꯅꯤꯄꯥꯜ ꯇꯔꯦꯠ ꯑꯣꯏ
ꯐꯌꯦ ꯑꯗꯣ ꯑꯗꯨꯝ ꯑꯩꯈꯣꯏꯒꯤꯗꯤ ꯀꯩꯅꯣ ꯇꯧꯋꯦꯕ ꯎꯝ ꯑꯩꯈꯣꯏꯒꯤ ꯌꯥꯅꯤꯅ ꯑꯩꯈꯣꯏꯒꯤ ꯃꯔꯤ ꯃꯇꯥ ꯍꯥꯏꯇꯥꯔꯦ ꯑꯩꯈꯣꯏꯒꯤ ꯐꯦꯃꯤꯂꯤꯗꯣ ꯅꯨꯄꯥ ꯇꯥꯡꯉꯦꯕꯀꯣ ꯑꯃꯃꯝꯒꯨꯝꯕꯗ ꯩ ꯍꯦꯟꯅ ꯌꯥꯎꯗꯦꯕ
ꯑꯥ ꯑꯩꯈꯣꯏꯒꯤꯁꯤꯅ
ꯎꯝ
ꯌꯥꯝꯕꯒꯤ ꯑꯣꯏꯕ ꯄꯥꯁꯦ ꯅꯨꯄꯤ ꯊꯣꯛꯇꯕ ꯍꯣꯏꯁꯦ ꯍꯣꯏ ꯏꯌꯥꯝꯕ ꯌꯥꯏꯃꯗꯣ ꯑꯩꯈꯣꯏꯒꯤ ꯑꯗꯣ ꯃꯆꯥ ꯑꯍꯨꯝ ꯂꯩꯔꯤꯕ ꯑꯍꯨꯝꯃꯛ ꯅꯨꯄꯥ ꯉꯥꯛꯇꯅꯦ ꯑꯗꯨꯁꯨ
ꯑꯣ ꯑꯣ ꯑꯣ ꯑꯩꯈꯣꯏꯒꯤꯅ ꯑꯃꯨꯛ ꯅꯨꯄꯤ ꯌꯥꯝ ꯌꯥꯝꯕ ꯍꯥꯏꯁꯦ ꯍꯣꯏ ꯑꯉꯥꯡ ꯃꯤ ꯌꯥꯝꯗꯦꯕꯀꯣ ꯑꯗꯨꯇꯥꯔꯁꯨ ꯅꯨꯄꯤꯅ ꯍꯦꯜꯂꯦꯕ ꯅꯨꯄꯥꯗꯩ ꯃꯧ ꯑꯃ ꯈꯛꯇꯪ ꯑꯣꯏꯕ
ꯑꯥ ꯌꯥꯝ ꯅꯨꯡꯉꯥꯏꯒꯗꯕ ꯃꯥꯜꯂꯦ ꯅꯨꯄꯤ ꯌꯥꯝꯕꯁꯦ
ꯍꯣꯏ ꯑꯗꯣ ꯍꯥꯏꯗꯤ ꯅꯨꯄꯤ ꯅꯨꯄꯤ ꯌꯥꯝꯗꯕ ꯏꯃꯨꯡꯗꯗꯤꯅꯦ ꯑꯗꯨꯝ ꯀꯩ ꯍꯥꯏꯅꯤ ꯃꯥꯟꯅꯩꯗ ꯅꯨꯄꯥ ꯌꯥꯝꯗꯕ ꯏꯃꯨꯡꯗꯁꯨ ꯀꯣ ꯅꯨꯄꯥꯁꯦ ꯑꯗꯨꯝ ꯍꯥꯏꯗꯤ ꯑꯉꯥꯡ ꯅꯨꯄꯥ ꯄꯥꯝꯃꯤꯗꯅ ꯁꯨꯃꯥꯏꯅ ꯂꯨꯅꯒꯨꯝꯕꯁꯨ ꯇꯧꯋꯤꯗꯅ ꯑꯗ ꯅꯨꯄꯤ ꯂꯩꯇꯕ ꯏꯃꯨꯡ ꯗꯁꯨ ꯑꯉꯥꯡ ꯅꯨꯄꯤꯃꯆꯥꯁꯦ
ꯑꯩ ꯑꯩꯒꯤ ꯋꯥꯈꯜꯗꯗꯤ ꯀꯩꯅꯣ ꯅꯨꯄꯤ ꯂꯩꯕꯁꯦ ꯍꯥꯏꯗꯤ ꯅꯨꯄꯥꯒ ꯅꯨꯄꯥꯅ ꯀꯦꯌꯔ ꯇꯧꯕꯒ ꯅꯨꯄꯤꯅ ꯀꯦꯌꯔ ꯇꯧꯕꯗꯤ ꯈꯔ ꯇꯣꯡꯉꯥꯜꯂꯦꯅ
ꯍꯣꯏ ꯑꯗꯨꯕꯨꯗꯤ ꯌꯥꯝ
ꯎꯝ ꯑꯗꯨꯗꯣ ꯇꯣꯉꯥꯟꯒꯗꯕ ꯃꯥꯟꯕ ꯑꯩ ꯑꯩꯒꯤ ꯋꯥꯈꯜꯗꯁꯨ ꯌꯥꯝ
ꯈꯤꯇꯪ ꯑꯗꯨꯝ ꯍꯣꯏ ꯍꯣꯏ ꯑꯗꯨꯝ ꯈꯔꯕꯨꯗꯤ ꯑꯗꯨꯝ ꯈꯦꯠꯅꯅꯦꯕꯀꯣ
ꯑꯥ
ꯑꯗꯣ ꯑꯗꯨꯝ ꯍꯧꯖꯤꯛꯀꯥꯟꯗꯤ ꯆꯞ ꯃꯥꯟꯅꯔꯕꯅꯤꯅ ꯑꯅꯝꯕꯅ ꯍꯣꯏ ꯑꯗꯨꯝ ꯈꯔ ꯑꯗꯨꯝ ꯅꯦꯆꯔꯦꯜꯅꯤꯀꯣ ꯑꯗꯨꯝ ꯈꯦꯠꯅꯕꯗꯤ ꯑꯩꯒꯤ ꯕꯦꯛꯒ꯭ꯔꯥꯎꯟꯗꯣ ꯌꯥꯝ ꯂꯥꯡꯕ꯭ꯔꯥ ꯂꯝꯕꯤꯗ ꯆꯠ
ꯌꯥꯝ ꯂꯥꯡꯕꯗꯤ ꯑꯣꯏꯗꯦ ꯑꯗꯣ ꯍꯧꯖꯤꯛꯇꯣ ꯍꯣꯔꯣꯟ ꯑꯃꯗꯤ ꯇꯥꯏ ꯇꯤꯠ ꯍꯥꯏꯕ ꯑꯃ ꯇꯥꯏ ꯀꯥꯏꯗꯦꯗ ꯑꯗꯨꯒꯨꯝꯕꯗꯤ
ꯑ ꯑꯗꯨꯝ ꯇꯥꯕꯝ ꯈꯪꯗꯕ ꯑꯗꯨꯝꯕꯗꯣ ꯎꯝ
ꯏꯕꯥꯅꯤ ꯍꯧꯖꯤꯛ ꯇꯧꯕꯁꯤꯅ ꯈ꯭ꯋꯥꯏꯗꯒꯤ ꯀꯔꯤ ꯍꯥꯏꯁꯤꯔꯥ ꯔꯣꯜꯗꯥ ꯆꯠꯄ ꯅꯤꯌꯣꯝꯗꯥ ꯆꯠꯄ ꯍꯥꯏꯇꯥꯔꯦ
ꯑꯣ ꯍꯣꯏ ꯍꯣꯏ ꯍꯣꯏ
ꯁꯨꯝ ꯇꯧꯔꯒ ꯃꯥꯡꯒꯤꯕꯁꯨ ꯅꯨꯡꯉꯥꯏꯇꯦꯗꯅ꯫
ꯑ ꯃꯥꯅꯦ ꯃꯥ